ꯍꯜꯂꯣ
ꯎꯝ ꯌꯥꯏ ꯀꯣ
ꯇꯥꯏ ꯍ ꯎꯝ ꯏꯗꯤ ꯍꯧꯖꯤꯛꯇꯤ ꯑꯗꯨꯝ ꯐꯝꯅꯒ ꯂꯩꯌꯦ ꯅꯪꯗꯤꯌꯦ
ꯁꯦ ꯏꯁꯦ ꯇꯔꯒ ꯂꯩꯒꯦ
ꯑꯣ ꯎꯝ ꯑꯩꯌꯦ
ꯎꯝ
ꯍꯣꯏ ꯎꯝ ꯀꯩ ꯍꯥꯏꯁꯤꯔ ꯍꯌꯦꯡ ꯍꯌꯦꯡꯁꯦ
ꯑꯥ
ꯑꯩꯈꯣꯏꯗꯤ ꯀꯣꯏꯕ ꯆꯠꯅꯤꯌꯦ ꯑ ꯑ
ꯁꯅꯥꯅꯥ ꯋꯥ
ꯏꯊꯟꯇ
ꯀꯣꯏꯕꯨꯁꯨ ꯅꯊꯟꯗ
ꯑꯥ ꯆꯠꯄ ꯅꯨꯡꯉꯥꯏꯅꯤ ꯑꯥ ꯖꯨꯄꯤ ꯇꯔꯗ ꯆꯠꯇꯣꯏꯅꯦ
ꯎꯝ
ꯅꯪꯁꯨ ꯆꯠꯅꯤꯡꯕ꯭ꯔꯥ
ꯆꯠꯅꯤꯡꯉꯤꯅꯦ ꯑꯗꯨ ꯑꯗꯨꯕꯨ ꯑꯦꯛꯖꯥꯝ ꯂꯧꯔꯤꯅꯦ ꯑꯦꯛꯖꯥꯝ ꯂꯧꯔꯒ ꯆꯠ ꯁꯤꯔꯣ ꯑꯩ ꯑꯦꯛꯖꯥꯝ ꯍꯜꯂꯛꯄꯒ
ꯑꯥ ꯑꯥ ꯅꯪ ꯍꯜꯂꯛꯄꯗ ꯑꯩ ꯑꯩ ꯑꯩ ꯉꯥꯏꯔꯅꯤ ꯑꯗꯨꯅꯤ ꯆꯠꯆꯥꯦ ꯏ ꯑꯝꯇ ꯍꯥꯏꯕꯤꯒꯤꯅꯦ ꯅꯪꯒꯤ ꯅꯪꯒꯤ ꯅꯪꯒꯤꯗꯤ ꯄꯤꯔꯣ
ꯎꯝ
ꯌꯥꯝ ꯁꯥꯏꯀꯣ ꯃꯤꯗꯤꯨ ꯅꯪꯒꯤꯗꯤ ꯄꯤꯔꯣꯏ
ꯍ ꯆꯕꯗꯤꯇ ꯍꯣꯏ
ꯑ ꯌꯥꯝ ꯐꯖꯩ ꯍꯥꯏꯕ ꯑꯁ ꯑꯩ ꯉꯥꯎꯔꯦ
ꯌꯦ ꯃꯥꯃꯦꯅꯦ ꯍꯨ ꯃꯥꯃꯤꯅꯦ
ꯉꯥ ꯐ ꯂꯣꯏꯔꯤ
ꯑꯣ
ꯅꯅꯥꯕ ꯅ ꯏꯔꯤ ꯏ ꯅꯨꯄꯥ ꯀꯣꯏꯕ ꯃꯂꯦꯅ
ꯀꯕꯅꯤ ꯀꯣꯏꯗ
ꯑꯦ ꯑꯗꯨꯒꯤꯅꯦ ꯐꯖꯔꯒ ꯅꯨꯄꯥ ꯀꯣꯏꯔꯗꯤ ꯎ ꯅꯨꯄꯥ ꯀꯣꯏꯗ꯭ꯔꯗꯤ ꯑꯁ
ꯐꯖꯗꯦꯍꯦ ꯂꯩꯒꯤꯔꯣ ꯐꯖꯗꯦꯍꯦ
ꯐꯖꯩꯌꯦ ꯑꯩꯗꯤ ꯀꯣꯏꯅꯤꯡꯗ꯭ꯔꯦ ꯍꯧꯖꯤꯛꯇꯤ ꯅꯨꯄꯤ ꯀꯣꯏꯅꯤꯡꯗ꯭ꯔꯦ ꯍꯧꯖꯤꯛꯇꯤ ꯅꯨꯄꯤ ꯆꯍꯤ ꯑꯃ ꯃꯈꯥꯏ ꯇꯥꯔꯅꯤ
ꯍꯃꯥ ꯃꯈꯈ
ꯄ꯭ꯔꯣ ꯃꯦꯛꯁꯅꯦ ꯀꯩꯅꯣ ꯑꯩꯗꯤ ꯁꯤꯡꯒꯜ ꯄ꯭ꯔꯣ ꯃꯦꯛꯁꯅꯦ
ꯎ
ꯎꯝ ꯅꯪꯒꯤ ꯑꯦꯛꯖꯥꯝ ꯄ꯭ꯔꯤꯄꯦꯔꯦꯁꯟ ꯂꯣꯏꯕ꯭ꯔꯥ
ꯍꯧꯗ꯭ꯔꯤꯌꯦ ꯑꯩꯗꯣ ꯀ꯭ꯂꯥꯁ ꯐꯖꯅ ꯐꯖꯅ ꯀ꯭ꯂꯥꯁ ꯗ ꯑꯦꯇꯦꯟ ꯇꯧꯕꯒꯤꯀꯣ
ꯑꯥ ꯑꯩꯈꯣꯏ ꯁꯤꯅꯦ ꯑꯩꯈꯣꯏꯁꯤꯅꯦ ꯑꯩꯈꯣꯏꯁꯨ ꯀꯣꯂꯦꯖ ꯀꯥꯗ꯭ꯔꯤ ꯑꯗꯨꯝ ꯀꯣꯔꯦꯁꯄꯣꯟꯗꯦꯟ ꯊꯝꯂꯒ ꯀꯩꯅꯣ ꯃꯁꯥ ꯃꯁꯥꯅ ꯇꯧꯅꯤꯡꯕꯗꯨ ꯑꯗꯨꯝ ꯇꯧꯕꯅꯦ ꯀꯔꯤꯁꯄꯗꯤ ꯊꯝꯃꯒ
ꯑꯗꯨꯝ ꯏꯟꯀꯝ ꯂꯩꯕꯗꯨꯅ ꯐꯩꯗ
ꯑꯦꯁ ꯀꯔꯤꯦ ꯌꯥꯗꯦꯍꯦ ꯑꯩꯈꯣꯏ ꯃꯔꯨꯞꯁꯤ ꯅꯥꯔꯒ ꯑꯁ ꯀꯩꯅꯣ ꯊꯥ ꯊꯥꯒꯤ ꯄꯤꯕꯗꯣ ꯄꯩꯁꯥ ꯌꯥꯗ꯭ꯔꯦ ꯎꯝ
ꯏꯅ ꯍꯟ ꯃꯥꯂꯦꯗꯥ ꯅꯪꯒꯤ ꯃꯔꯨꯞ ꯁꯥꯟꯅꯔꯒ ꯑ ꯈꯨꯩꯁꯥ ꯄꯥꯏꯕ ꯃꯥꯜꯂꯕ ꯅꯪ
ꯑꯦ
ꯊꯕꯛꯀ ꯁꯨꯔꯗꯅ ꯃꯨ ꯀꯁ
ꯅꯠꯇ ꯅꯠꯇ ꯅꯠꯇꯦ ꯅꯠꯇꯦ ꯄꯩꯁꯥ ꯄꯥꯏꯗꯦ ꯀꯔꯤꯅꯣ ꯕꯦꯒꯔꯅꯦ
ꯅꯪ ꯆꯥꯛ ꯀꯩꯅꯣ ꯆꯥꯛ ꯌꯦꯟꯁꯥꯡ ꯑꯦꯟꯁꯥꯡ ꯂꯣꯏ ꯊꯣꯡꯕ ꯍꯩꯕ꯭ꯔꯥ
ꯍꯑꯦ ꯑꯩ ꯑꯗꯨꯝ ꯊꯣꯡꯉꯦ
ꯊꯊꯟꯗꯊꯟꯗ ꯊꯣꯡꯕ꯭ꯔꯥ ꯑꯗꯣ
ꯍꯣꯏ ꯇꯔꯥꯟ ꯇ꯭ꯔꯥꯟ ꯑꯗꯨꯝ ꯊꯣꯡꯉꯦꯗ
ꯑ
ꯃꯅ ꯏꯥꯟꯕꯤꯅ ꯅꯅꯨꯡ ꯊꯤꯟꯗꯣꯡ ꯔꯤ ꯑꯩꯅ ꯃꯣꯔꯅꯤꯡ ꯊꯍꯣꯡꯕ ꯊꯍꯣꯡꯕ
ꯑꯥ
ꯃꯨꯠ ꯃꯨꯠꯀꯤ ꯑꯣꯏꯅ ꯊꯣꯡꯉꯤꯗ
ꯑꯥ ꯐꯩ ꯐꯩ ꯑꯗꯣ ꯑꯣꯛꯁꯥ ꯑꯣꯛꯁꯥ ꯌꯦꯟ ꯁꯥ ꯂꯣꯏ ꯊꯣꯡꯕ ꯍꯩꯕ꯭ꯔꯥ
ꯍꯣꯏ ꯊꯣꯡꯕ ꯍꯩꯑ ꯑꯩꯗꯤ ꯅꯪ ꯑꯣꯛꯁꯥ ꯆꯥꯅꯤꯡꯕ꯭ꯔꯥ ꯀꯩ ꯀꯩ ꯀꯩ ꯁꯥ ꯄꯥꯝꯃꯤꯒꯦ ꯅꯪ
ꯑꯩꯗꯤ ꯑꯣꯛꯁꯥ ꯑꯣ ꯄꯥꯃꯤ ꯑꯦ ꯅꯣꯡ ꯃꯃꯤ ꯍꯧꯖꯤꯛ ꯅꯣꯡ ꯃꯃꯤ ꯅꯣꯡꯃꯃꯤ ꯍꯥꯏꯔꯥ
ꯑ
ꯅꯨꯡ ꯀꯤꯗꯦꯗ ꯐꯖꯩ ꯍꯥꯏꯕꯅꯦ ꯀꯩꯅꯣ ꯂꯥꯏꯅꯤꯡ ꯂꯥꯏꯛꯅꯤꯡ ꯇꯧꯕꯗꯕ ꯃꯄꯥꯟꯗ ꯂꯩꯕꯅꯦ
ꯋꯥꯥꯟ ꯑꯩꯠꯇꯤꯁꯤ ꯇꯦꯔꯦꯁ ꯂꯩꯌꯦ
ꯎꯝ ꯃꯄꯥꯟꯗ ꯂꯩꯔꯒ ꯎꯝ ꯎꯝ ꯀꯔꯤ ꯍꯥꯏꯁꯤꯔꯥ ꯀ꯭ꯂꯕ ꯍꯥꯏꯕꯗꯣ ꯇꯩꯂꯣꯟꯗ ꯀꯔꯤ ꯍꯥꯏꯕ꯭ꯔꯥ
ꯈꯪꯒꯦ
ꯈꯪꯗꯦ ꯑꯗꯨꯝꯡꯒ ꯂꯩꯕ
ꯌꯥꯝ ꯍꯩꯕꯅꯦ ꯑꯩꯁꯨ ꯌꯥꯝ ꯍꯩꯕ ꯃꯤ ꯑꯃꯅꯦ
ꯆꯞ ꯆꯅꯥꯏꯗꯨꯗꯕꯥꯅꯤ
ꯎꯝ
ꯅꯪꯒꯤ ꯍꯣꯕꯤꯗ ꯅꯪꯒꯤ ꯍꯣꯕꯤꯤꯗ ꯀꯔꯤ ꯀꯔꯤꯔ
ꯑꯩꯌꯣꯕꯤ ꯔꯗꯦ ꯀ
ꯒꯦꯝ ꯑꯦ ꯅꯪ ꯁꯨꯝ ꯏꯃꯦꯜꯁ ꯅꯥꯕ꯭ꯔꯥ
ꯆꯅꯥꯑꯌꯦ
ꯑꯣ ꯑꯩꯁ ꯌꯥꯝ ꯍꯩꯕ ꯃꯥꯥꯟꯂꯦꯀꯣ
ꯑꯩ ꯍꯟꯗꯛ ꯍꯟꯗꯛ ꯉꯔꯥꯡ ꯉꯔꯥꯡꯅ ꯁꯥꯟꯅꯩ ꯑꯃꯨꯛ ꯑꯩ ꯅꯍꯥꯟꯗꯣ ꯖꯨꯟꯗꯨꯗ ꯑꯩꯒꯤ ꯐꯣꯟ ꯀꯥꯏꯈꯤꯕꯀꯣ ꯑꯗꯨꯒꯤ ꯁꯥꯟꯅꯗ꯭ꯔꯦ ꯑꯩ ꯑꯟꯏꯟꯁꯇꯣꯜ ꯇꯧꯔꯒ ꯉꯔꯥꯡ ꯉꯔꯥꯡ ꯉꯔꯥꯡꯗꯨꯗꯒꯤ ꯑꯩ ꯑꯃꯨꯛꯀ ꯏꯟꯁꯇꯣꯜ ꯇꯧꯔꯛꯏꯕ ꯑꯦꯛꯖꯥꯝꯁꯤ ꯑꯦꯛꯖꯥꯝꯁꯨ ꯂꯣꯏꯒꯗꯧꯔꯤꯕꯅꯤꯅ
qꯑꯣ ꯍꯌꯦꯡ ꯍꯌꯦꯡ ꯂꯣꯏꯗꯣꯏꯔꯥ
ꯎꯝꯠꯇ ꯑ ꯑꯁꯤꯒꯤ ꯍꯞꯇꯥꯁꯤꯗꯤ ꯊꯥꯈꯤꯅꯤ ꯑꯃꯨꯛ ꯁꯦꯇꯔꯗꯦꯗꯒꯤ ꯂꯣꯏꯔꯅꯤ
ꯎ ꯅꯪ ꯏꯃꯦꯦꯜ ꯏꯅ ꯁꯅꯕ ꯍꯥꯎꯕꯗꯣ ꯎꯝ ꯀꯔ ꯀꯥꯟꯗ ꯍꯕ ꯊꯣ ꯊꯖꯟ ꯀꯌꯥꯗ ꯍꯧꯔꯥ
ꯇ꯭ꯋꯦꯟꯇꯤ ꯇ꯭ꯋꯦꯟꯇꯤ ꯇꯨ ꯑꯩꯗꯣ ꯑꯩꯒꯤ ꯑꯦꯀꯥꯎꯟ ꯑꯃꯗꯣ ꯑꯍꯥꯟꯕꯗꯣ ꯑꯩꯅ ꯗꯤꯁꯀꯅꯦꯛ ꯇꯧꯕꯒꯤ ꯃꯥꯡꯈ꯭ꯔꯦ
ꯑꯦ
ꯑꯃꯨꯀ
ꯌꯥꯝ ꯅꯨꯡꯉꯥꯏꯇꯦꯔ ꯌꯥꯝ ꯅꯨꯡꯉꯥꯏꯇꯦꯔ
ꯂꯥꯁ ꯌꯌꯥꯔ ꯅꯣꯕꯦꯝꯕꯔꯗꯒꯤ ꯑꯃꯨꯛ ꯁꯥꯟꯅꯑ
ꯑꯥꯎ
ꯁꯥꯟꯅꯕ ꯍꯧꯔꯦ ꯑꯗꯨꯗꯒꯤ ꯑꯩ ꯅꯅꯥ ꯑꯩꯗꯤ ꯃꯌꯦꯛ ꯁꯅꯕꯅꯦ
ꯃꯤꯦꯆ
ꯎꯝ
ꯌꯥꯝ ꯍꯩ ꯃꯥꯥꯟꯜꯂꯤꯀꯣ ꯌꯥꯝ ꯑꯦꯛꯁꯄꯔꯤꯟ ꯂꯩꯕ ꯃꯥꯜꯂꯦ
ꯍꯣꯏ ꯍꯦꯔꯣ ꯍꯦꯔꯣ ꯑꯃ ꯑꯅꯤ ꯈꯛꯇꯦ ꯑꯩ ꯁꯥꯟꯅꯔꯤꯗꯤ ꯅꯅꯥꯒ ꯕꯁꯅꯥꯒ
ꯑꯣ
ꯅꯅꯥꯕꯨꯗꯤ ꯍꯣꯏ ꯃꯅꯤꯄꯨꯔ ꯅꯝꯕꯔ ꯋꯥꯟ ꯀꯥꯔꯕꯅꯦ ꯑꯩꯗꯤ
ꯁꯦꯃ꯭ꯔꯥ
ꯍꯣꯏ
ꯑꯦ ꯁꯤꯗꯤ ꯀ ꯍꯦ
ꯑꯗꯨꯒ ꯏꯟꯗꯤꯌꯥ ꯅꯝꯕꯔ ꯁꯚꯦꯟ ꯀꯥꯕꯅꯦꯕ ꯑꯩꯗꯣ
ꯑꯥꯏꯁ
ꯂꯥꯁꯀꯤ ꯁꯤꯖꯟꯗꯣ
ꯑꯥ
ꯂꯁ ꯂꯁ ꯂꯁ ꯂꯁ ꯗꯤꯁꯤꯖꯟꯗꯣ ꯅꯗꯤ ꯃꯅꯤꯄꯨꯔ ꯅꯝꯕꯔ ꯋꯥꯟ ꯀꯥꯔꯦ ꯑꯗꯣ ꯂꯥꯁꯀꯤ ꯁꯤꯖꯟꯗꯨꯗꯤ ꯀꯥꯎꯈ꯭ꯔꯦ
ꯑꯣ ꯌꯥꯝ ꯍꯥꯏꯩꯕ ꯃꯥꯜꯂꯦꯀꯣ ꯑꯗꯨꯗꯤ ꯑꯁ ꯀꯤꯍꯦ
ꯍꯦꯕꯨꯗꯤ ꯍꯥꯏꯗꯤꯗ ꯇꯤꯝꯃꯦꯦꯠ ꯇꯤꯝꯃꯦꯦꯠꯁꯦ ꯐꯕ ꯑꯝꯇ ꯎ ꯐꯪꯗꯕ ꯑꯩꯒꯤꯁꯨꯣ
ꯑ ꯅꯅꯨꯡꯁꯥꯛꯁꯨ ꯌꯥꯝ ꯐꯖꯩꯌꯦ ꯏꯒꯤꯅꯁ ꯅꯅꯥꯕ ꯍꯥꯏꯌꯦ ꯑꯁ ꯌꯥꯝ ꯐꯔ ꯐꯩꯔꯦ ꯅꯪ
ꯑꯪ ꯆꯁꯦ ꯅꯕ꯭ꯔꯥ
ꯁꯤꯅ ꯍꯥꯏ ꯑꯩꯗꯤ ꯑꯩꯁꯨ ꯍꯥꯏꯕ
ꯀꯩ
ꯍꯩꯇꯦ ꯑꯩꯗꯤ ꯑꯩꯗꯤ ꯁꯅꯕ ꯍꯩꯇꯦ
ꯀꯩꯁꯨ ꯍꯥꯏꯈꯤꯦꯗ
ꯑꯩꯗꯤ ꯑꯩꯗꯤ ꯂꯤꯦꯂꯥ ꯐꯦꯕ꯭ꯔꯥꯏꯠꯅꯦ
ꯎꯝ ꯑꯦꯂ ꯀꯟ ꯀꯜꯗꯤꯀꯣ
ꯈꯪꯗꯦ ꯈꯪꯗꯦ ꯑꯩꯗꯤ ꯁꯤ ꯁꯤ ꯃꯊꯥꯗ ꯗꯪꯅꯣꯠ ꯇꯧꯕꯅꯦ
ꯎꯝ
ꯍꯦꯔꯣ ꯍꯦꯔꯣꯒꯤ ꯃꯤꯡꯁꯨ ꯈꯪꯗꯦ ꯂꯤꯂꯥ ꯂꯦꯂ ꯍꯅꯥꯕꯤ ꯁꯤ ꯈꯞꯇꯩ ꯍ ꯃꯅꯨꯡꯁꯦ ꯗꯥꯛ ꯁꯤꯁꯇꯦꯝ ꯃꯥꯜꯂꯦ ꯑꯩ ꯑꯩ ꯗꯥꯛ ꯁꯤꯁꯇꯦꯝ ꯃꯥꯜꯂꯦ
ꯁꯤꯁꯨ ꯇ꯭ꯋꯦꯟꯇꯤ ꯇ꯭ꯋꯦꯟꯇꯤ ꯇꯨꯗ ꯁꯥꯟꯅꯕ ꯍꯧꯔꯛꯄ ꯃꯇꯝꯗꯣ ꯂꯣꯏꯃꯛꯅꯤꯗ ꯃꯤ ꯂꯣꯏꯃꯛ ꯁꯥꯟꯅꯕ ꯍꯧꯕ ꯃꯇꯝꯗꯗꯤ ꯂꯤꯂꯥ ꯑꯗꯨꯝ ꯄꯥꯏ ꯉꯟꯕꯅꯦ ꯃꯤ ꯂꯣꯏꯁꯦ
ꯎꯝ ꯁꯅꯥꯕ ꯍꯩꯇꯦ ꯑꯦ
ꯑꯩꯗꯤ ꯁꯤꯖꯟ ꯁꯤꯖꯟ ꯈꯨꯗꯤꯡ ꯍꯦꯔꯣꯗꯣꯑ ꯑꯃꯈꯛꯇ ꯑꯗꯨꯝ ꯄꯥꯏꯑꯕ ꯆꯦꯟꯖ ꯇꯧꯔꯦꯕ
ꯃꯅꯤꯄꯨꯔ ꯅꯝꯕꯔ ꯋꯥꯟ ꯑꯣ ꯃꯥꯏ ꯒꯣꯗ ꯌꯥꯝ ꯍꯩꯒꯣ
ꯍꯣꯔꯦꯟꯖꯨ ꯁꯅꯥꯗꯨꯔꯥ ꯑꯗꯨꯒ ꯂꯩ ꯄꯥꯂꯦꯔꯥ ꯍꯣꯔꯦꯟꯗꯤ
ꯔꯤꯛꯁ ꯄꯥꯟꯗꯨꯏꯅꯤ ꯑꯦꯛꯖꯥꯝ ꯂꯣꯏꯕ ꯀꯥꯟꯗ ꯅꯠꯇ꯭ꯔꯒ ꯑꯣꯐ ꯂꯩꯕ ꯅꯨꯃꯤꯠꯇ ꯑꯗꯨꯝ ꯒꯦꯝꯗꯤ ꯁꯥꯟꯅꯑꯦ
ꯑꯣ ꯀꯅꯥ ꯀꯅꯥꯅ ꯁꯥꯟꯅꯕ꯭ꯔꯥ ꯅꯪꯒꯤ ꯅꯨꯄꯥꯅ ꯁꯥꯟꯅꯕ꯭ꯔꯥ
ꯑꯩꯒꯤ ꯅꯨꯄꯥꯗꯤ ꯁꯥꯟꯅꯗꯦ
ꯑꯣ
ꯑꯗꯨꯝ ꯁꯣꯂꯣ ꯆꯠꯂꯦ ꯑꯗꯨꯝ ꯁꯣꯂꯣꯑꯣ ꯑꯩꯒꯤ ꯐꯣꯂꯣꯋꯤꯡ ꯐ꯭ꯔꯦꯟ ꯏꯟꯚꯥꯏꯠ ꯇꯧꯗ꯭ꯔꯗꯤ ꯑꯗꯨꯝ ꯁꯣꯂꯣ ꯇꯧ ꯆꯠꯂꯦ
ꯅꯡꯒꯤ ꯅꯨꯄꯥꯁꯦ ꯌꯥꯝ ꯐꯍ ꯃꯤ ꯑꯣꯏꯀꯣ ꯑꯣꯏꯕ ꯃꯥꯜꯂꯦ
ꯍꯥ
ꯅꯪꯒꯤ ꯅꯨꯄꯥꯁꯦ
ꯍꯥꯥ
ꯌꯥꯝ ꯑꯐꯕ ꯅꯨꯨꯄꯥ ꯃꯥꯜꯂꯦ ꯍꯥꯏꯕ ꯖꯦꯟꯇꯣꯃꯦꯟ ꯍꯨꯌꯨ ꯃꯥꯜꯂꯦ ꯍꯥꯏꯕ
ꯑꯩꯒꯤꯗꯤ ꯐꯌꯦ ꯍꯣꯏ ꯑꯩꯅ ꯐꯠꯇꯕꯅꯤ
ꯐꯩꯌꯦ ꯐꯩꯌꯦ
ꯑꯩꯗꯤ ꯅꯨꯄꯤ ꯃꯥꯟꯗꯦꯕ ꯑꯩꯗꯣ ꯏꯁꯧ ꯂꯥꯡꯉꯟꯅꯦ ꯒꯦꯝ ꯁꯟꯅꯔꯒ ꯏꯁꯧ ꯌꯥꯝ ꯂꯥꯡꯕꯅꯦ
ꯎꯝ ꯑꯩ ꯑꯁꯦꯡꯕꯔꯣ ꯇꯥꯅꯤꯡꯉꯤ ꯇꯥꯅꯤꯡꯉꯤ ꯇꯥꯅꯤꯡꯉꯦ ꯅꯪꯒꯤ ꯏꯁꯧ ꯍꯧꯕꯗꯣ
ꯀꯩꯅꯣ ꯑ ꯑꯩꯈꯣꯏꯗꯤ ꯍꯣꯔꯦꯟꯁꯦ
ꯎꯝ
ꯕꯣꯜ ꯌꯦꯡꯗꯣꯏꯅꯦ ꯉꯔꯥꯡꯁꯨ ꯊꯦꯡꯅ ꯇꯨꯝꯃꯦ
ꯎꯝ ꯏꯁꯨ ꯊꯦꯡ
ꯇꯨꯝ
ꯍꯟꯗꯛ
ꯀꯩ ꯍꯥꯏꯕ ꯑꯣ ꯅꯪꯁꯨ ꯍꯟꯗꯛ ꯑ ꯊꯦꯡ ꯊꯦꯡꯅ ꯇꯨꯝꯃꯦ ꯍꯥꯏꯕ꯭ꯔꯥ
ꯑꯥ
ꯑꯣ
ꯑꯦꯛꯖꯥꯝ ꯄ꯭ꯔꯤꯄꯔꯦꯁꯟ ꯇꯧꯔꯒ ꯑꯃꯨꯛꯀ ꯕꯣꯜ ꯌꯦꯡꯔꯅꯤ ꯑꯃꯨꯛꯀ ꯉꯟꯅ ꯍꯧꯒꯠꯂꯅꯤ ꯑꯩꯗꯤꯗ ꯑꯦꯛꯖꯥꯝ ꯑꯦꯛꯖꯥꯝ ꯅꯨꯃꯤꯠ ꯈꯛꯇꯅꯤ ꯂꯥꯏꯔꯤꯛ ꯄꯥꯗꯣꯏꯁꯦ ꯄꯥꯕꯁꯦ ꯑꯩꯅꯗꯤ ꯌꯥꯝ ꯄꯥꯗꯦꯗ ꯑꯩꯈꯣꯏꯗꯤ ꯔꯤꯕ ꯔꯤꯒꯨꯂꯔꯅꯤꯅꯀꯣ ꯀ꯭ꯂꯥꯁꯇ ꯀ꯭ꯂꯥꯁꯇ ꯐꯖꯅ ꯇꯥꯔꯗꯤ ꯑꯗꯨꯝ ꯌꯥꯔꯦꯕ
ꯑꯣ ꯅꯪ
ꯑꯩꯈꯣꯏꯗꯤ ꯔꯤꯒꯨꯂꯔ ꯑꯣꯏꯕꯅꯤꯅ ꯎꯝ
ꯑꯣ ꯌꯥꯝ ꯐꯩꯀꯣ ꯑꯩꯗꯤ ꯏꯁ ꯑꯩꯗꯤ ꯀꯣꯔꯦꯁꯄꯣꯟꯗꯦꯟꯁꯅꯦ ꯍꯥꯏꯗꯤ ꯂꯥꯏꯔꯤꯛꯁꯨ ꯌꯥꯗꯦ ꯀꯔꯤ ꯀꯔꯤ ꯇꯧꯕꯁꯨ ꯌꯥꯗꯦ ꯇꯥꯕ꯭ꯔꯣꯡ
ꯎꯝ
ꯉ ꯅꯨꯡꯉꯥꯏꯇꯕ꯭ꯔꯥ ꯈꯪꯗꯦꯅꯈꯣꯟ ꯇꯞꯅ ꯇꯞꯅ ꯇꯥꯏ
ꯑꯣ ꯑꯩꯅ ꯑꯩꯅ ꯑꯩꯅ ꯀꯩꯅꯣꯝꯅ ꯇꯧꯕꯅꯦ
ꯎꯝ ꯅꯨꯡꯊꯤꯟ ꯅꯨꯃꯤꯗꯥ ꯍ ꯑꯣ